ꯎꯝ ꯍꯜꯂꯣ ꯎꯝ ꯇꯥꯔꯦꯀꯣ
ꯇꯥꯏ ꯇꯥꯏ
ꯎꯝ ꯑꯩꯅ ꯍꯥꯏꯕꯗꯣ ꯀꯃꯥꯏ ꯇꯧꯒꯦ ꯈꯔ ꯅꯛꯅ ꯂꯥꯛꯄ꯭ꯔꯣ ꯅꯠ ꯇ꯭ꯔꯥꯒ ꯌꯥꯝ ꯂꯥꯞꯄ꯭ꯔꯣꯕ ꯅꯪ ꯉꯁꯥꯏ ꯑꯩꯅ ꯅꯪꯒꯤ ꯐꯦꯝꯂꯤꯒꯤꯗ ꯒꯦꯁ ꯇꯧꯕ
ꯌꯥꯝ ꯆꯨꯝꯅ ꯒꯦꯁ ꯇꯧꯔꯛꯄ ꯌꯥꯝ ꯆꯨꯝꯅ ꯒꯦꯁ ꯇꯧꯔꯛꯑꯦꯕꯀꯣ ꯕꯥ ꯑꯥ ꯑꯗꯨꯒ ꯀꯩꯅꯣꯒꯤ ꯃꯆꯤꯟ ꯃꯅꯥꯎꯒꯤ ꯅꯨꯄꯤ ꯅꯨꯄꯥ ꯄꯜꯕ ꯀꯥꯟꯗ ꯂꯥꯟꯕ
ꯑꯥ-ꯑꯥ ꯑꯗꯨꯗꯤ ꯑꯃꯨꯛ ꯍꯥꯏꯔꯛꯀꯦ ꯅꯪꯒꯤ ꯃꯥ ꯊꯛꯇ ꯎꯝ ꯑꯥ ꯃꯆꯦ ꯑꯃ ꯂꯩꯌꯦ ꯅꯪꯒꯤ ꯅꯆꯦ ꯑꯃꯥꯀꯣ ꯎ ꯍ ꯅꯪꯒꯤ ꯃꯈꯥꯗꯨꯅ ꯅꯨꯄꯥ ꯑꯃ
ꯑꯩꯅꯃꯤꯅꯤ ꯗ
ꯎꯝ
ꯑꯗꯨꯁꯨ ꯆꯦ
ꯍꯧꯖꯤꯛꯇꯤ ꯑꯩ ꯍꯥꯏꯕ ꯉꯝ ꯈꯗꯦ ꯅꯪꯅ ꯍꯥꯏꯔꯛꯀꯗꯧꯕꯗ ꯉꯥꯏꯔꯦ
ꯑꯦ ꯀꯔꯦꯛꯁꯟ ꯇꯧꯔꯛꯑꯒꯦ ꯑꯩꯒꯤ ꯃꯊꯛꯇ ꯏꯌꯥꯝꯕ ꯑꯃ ꯂꯩꯌꯦ ꯑꯩꯅ ꯃꯌꯥꯏ
ꯑ
ꯑꯩꯗꯤ ꯑꯗꯨꯝ ꯆꯨꯝꯈ꯭ꯔꯦꯕ ꯅꯪꯅ ꯊꯝꯕꯗꯣ ꯄꯣꯁꯤꯁꯟꯗꯣ ꯑꯗꯨꯒ ꯂꯥꯁꯇ ꯏꯅꯥꯎ
ꯑꯍꯨꯝꯗꯤ ꯆꯨꯝꯃꯦꯅ ꯑꯗꯨꯗꯤ
ꯎꯝ ꯑꯩꯅ ꯍꯥꯏꯔꯤꯉꯩ ꯅꯪꯅ ꯑꯍꯨꯝ ꯍꯥꯏꯕꯗꯤ ꯆꯨꯝꯃꯦ ꯑꯗꯨꯒ ꯖꯦꯟꯗꯔꯗ ꯂꯥꯟꯕ
ꯑꯗꯨꯅꯦ ꯑꯗꯨ ꯌꯥꯝ ꯅꯨꯡꯉꯥꯏꯕ ꯐꯦꯃꯤꯂꯤ ꯑꯣꯏꯕꯅꯦ ꯑꯗꯨ ꯌꯥꯝꯅꯁꯨ ꯄꯤꯛꯇꯕ ꯐꯦꯃꯤꯂꯤ ꯅꯠꯇꯦ ꯌꯥꯝ ꯆꯥꯎꯥꯎꯕꯁꯨ ꯅꯠꯇꯦ ꯃꯌꯥꯏꯗ ꯂꯩꯕ ꯅꯨꯡꯉꯥꯏꯕꯒꯤꯅꯤ ꯅꯪ ꯍꯤꯡ ꯅꯨꯡꯉꯥꯏꯔ ꯅꯨꯡꯉꯥꯏꯔꯒ ꯂꯩꯕꯗꯨꯣ
ꯑꯗꯨ ꯅꯣ ꯏꯗꯤ ꯃꯆꯤ ꯃꯅꯧ ꯀꯦꯌꯥꯂ
ꯑꯦ ꯑꯩꯗꯤ ꯌꯥꯝ ꯈꯦꯠꯅꯔꯦꯕꯣ ꯅꯪꯒꯤ ꯍꯥꯏꯔꯗꯤ ꯅꯪꯒ ꯍꯥꯏꯔꯗꯤ ꯎꯝ ꯒꯦꯁ ꯈꯔ ꯇꯧꯔꯛꯑꯣꯅꯦ ꯑꯗꯨꯗꯤ ꯑꯩ ꯀꯕꯨꯏꯅꯦ ꯑꯩ ꯔꯣꯡꯃꯩꯅꯦ ꯆꯤꯡꯗ ꯂꯩꯕꯅꯦ ꯑꯗꯨ ꯈꯔ ꯍꯥꯏꯕꯤꯈ꯭ꯔꯦ ꯍ ꯀꯃꯥꯏꯅ ꯍꯥꯏꯩ ꯔꯝꯕ ꯌꯥꯏ ꯍꯥꯏꯕꯗꯨ ꯋꯥꯈꯟꯗꯗꯤ ꯈꯔ ꯀꯕꯤꯅꯥ
ꯅꯨꯄꯤꯗꯤ ꯁꯤ ꯈꯕꯔꯥ
ꯊꯤꯗꯔꯤꯗꯁꯨ ꯅꯨꯄꯥꯗꯤ ꯌꯥꯝꯅ ꯅꯧꯔꯤꯗ
ꯑꯗꯣ ꯒꯦꯁ ꯇꯧꯕꯁꯦ ꯑꯩꯗꯤ ꯌꯥꯝ ꯇꯜꯂꯦꯕ ꯑꯗꯨꯒꯨꯝꯕ ꯋꯥꯈꯟ ꯌꯥꯝ ꯃꯨꯟꯅ ꯈꯟꯕꯗꯣ ꯑꯗꯨꯗꯣ ꯑꯩ ꯋꯥ ꯑꯃ ꯍꯪꯂꯛꯀꯦ ꯑꯗꯨꯝ ꯁꯝꯅ ꯁꯝꯅ ꯑꯗꯨꯝ ꯈꯨꯝꯂꯀꯣ ꯋꯥꯈꯜ ꯌꯥꯝ ꯃꯨꯟꯅ ꯑꯗꯨꯝ ꯋꯥ ꯉꯥꯡꯕꯗꯣ ꯑꯩ ꯌꯥꯝ ꯇꯜꯂꯦꯕ ꯑꯥ ꯅꯣꯏ ꯃꯆꯤꯟ ꯃꯅꯥꯎ ꯌꯥꯝꯕ꯭ꯔꯥ
ꯌꯥꯝꯃꯦ ꯍꯣꯏ ꯆꯨꯝꯃꯤꯅꯦ ꯑꯗꯨꯁꯨ ꯌꯥꯝꯕꯅꯦ
ꯎꯝ ꯌꯥꯝꯃꯤꯀꯣ ꯑ ꯑꯗꯨ ꯌꯥꯝꯃꯦ ꯃꯤ ꯃꯉꯥ
ꯎꯝ ꯑꯗꯨ ꯃꯉꯥ ꯅꯠꯇꯦ
ꯑꯅꯠꯇꯦ ꯑꯗꯨꯁꯨ ꯑꯗꯨꯗꯒꯤ ꯍꯦꯟꯕ ꯍ ꯑ ꯍꯦ ꯑꯃꯨꯛꯀ ꯍꯦꯟꯕ
ꯎꯝ ꯌꯥꯝ ꯆꯥꯎꯕꯅꯦ ꯐꯦꯂꯤ
ꯑꯁ ꯑꯗꯨꯗꯗꯒꯤ ꯍ‌ꯦꯜꯂꯗꯤ
ꯎꯝ
ꯇꯔꯥ ꯇꯔꯥꯗꯤ ꯑꯣꯏꯔꯔꯣꯏ ꯍꯧꯖꯤꯛꯇꯤ ꯇꯔꯥ ꯄꯣꯛꯅꯗ꯭ꯔꯦ ꯑꯦꯠ ꯑꯦꯠ ꯀꯨꯝꯕ ꯑꯣꯏꯔꯝꯗꯧ ꯃꯥꯜꯂꯦ ꯑꯦꯠ
ꯆꯨꯝꯃꯦ ꯍꯦ ꯍ‌ꯦꯛ ꯑꯦꯠꯇꯨꯗꯤ ꯑꯦꯠ ꯆꯨꯝꯒꯔ‌ꯦ ꯅꯪꯁꯨ ꯌꯥꯝꯃꯦ ꯍꯩꯔꯃ‌ꯦꯅꯥ ꯑꯗꯨꯗꯤ
ꯑꯗꯣ ꯋꯥꯈꯜ ꯃꯨꯟꯅ ꯃꯨꯟꯅ ꯈꯜꯂꯣꯏꯁꯦ ꯑꯗꯣ ꯑꯩ ꯍꯥꯏꯔꯛꯀꯦ ꯅꯪꯁꯦ ꯑ ꯑꯍꯨꯝ ꯁꯨꯕꯗ ꯂꯩꯔꯝꯒꯅꯤ꯫
ꯅꯠꯇꯦ ꯑꯍꯨꯝ ꯁꯨꯕꯗ ꯅꯠꯇꯦ ꯎꯝ
ꯑꯣꯏꯗꯤ ꯅꯣꯏ ꯃꯆꯤꯟ ꯃꯅꯥꯎ ꯌꯥꯝꯕꯅꯤꯅꯀꯣ ꯅꯨꯄꯥꯁꯦ ꯑꯩ ꯄꯥꯔꯛꯀꯦꯀꯣ ꯅꯨꯄꯥ ꯃꯔꯤ
ꯎꯝ
ꯅꯨꯄꯤ ꯃꯔꯤ
ꯅꯠꯇꯦ ꯑꯩ ꯍꯥꯏ
ꯅꯨꯄꯥ ꯅꯨꯄꯥ ꯃꯉꯥ ꯅꯨ ꯄꯤ ꯑꯍꯨꯝ
ꯅꯠꯇ‌ꯦ ꯑꯩ ꯑꯩ ꯐꯦꯃꯤꯂꯤꯁꯤ ꯌꯥꯝꯅ ꯀꯩꯅꯣ ꯇꯧꯕꯅꯦ ꯑꯗꯨꯝ ꯌꯥꯝꯕꯅꯤꯅꯥꯀꯣ ꯆꯥꯎꯕꯅꯤꯅ ꯒꯦꯁ ꯇꯧꯕꯁꯨ ꯋꯥꯒꯅꯦꯕ
ꯑꯩ ꯋꯥꯏꯑꯦꯀꯣ ꯉꯑꯣ ꯑꯁ ꯀꯗꯥꯏꯗꯒꯦ
ꯑꯩ ꯐꯦꯃꯤꯂꯤꯁꯦ ꯁꯨꯃꯥꯏꯅ ꯇꯧꯕꯅꯦ ꯑꯩꯟ ꯑꯩꯈꯣꯏꯁꯦ ꯅꯨꯄꯥ ꯇꯔꯨꯛ ꯅꯨꯄꯥ ꯇꯔꯨꯛ ꯅꯦꯕ ꯑꯗꯨꯅ ꯎꯝ ꯅꯨꯄꯤ ꯑꯅꯤ
ꯎꯝ
ꯑꯗꯨꯅ ꯑꯩꯁꯦ ꯁꯦꯀꯦꯟꯗ ꯑꯅꯤꯁꯨꯨꯕꯗ ꯑꯣꯏꯕ
ꯑꯣ ꯑꯩꯅ ꯃꯥ ꯍꯦꯟꯈ꯭ꯔꯕ ꯍꯧꯖꯤꯛ ꯍꯥꯏꯕꯗꯣ
ꯎꯝ ꯑꯗꯨꯅ ꯅꯨꯄꯤꯅ ꯈ꯭ꯋꯥꯏꯗꯒꯤ ꯑꯇꯣꯝꯕꯤ ꯅꯨꯄꯥꯅ ꯈ꯭ꯋꯥꯏꯗꯒꯤ ꯑꯍꯟ ꯁꯤꯅꯤ ꯑꯩꯅ ꯁꯦꯀꯦꯟ
ꯀꯔꯤꯒꯤꯔꯣ ꯅꯣꯏꯗꯤ ꯃꯤ ꯌꯥꯝ ꯌꯥꯝꯃꯤ
ꯎꯝ ꯈꯪꯗꯦ ꯏꯁꯣꯔꯅ ꯇꯝꯃꯝꯕ ꯍꯥꯏꯕꯗꯨꯅꯤ ꯎꯝ
ꯑꯗꯨꯗꯤ ꯅꯨꯡꯉꯥꯏꯒꯅꯤ
ꯎꯝ ꯂꯩꯕꯨꯗꯤ ꯅꯨꯡꯉꯥꯏ ꯑꯗꯨꯕꯨ ꯀꯔꯤ ꯍꯥꯏꯁꯤꯔꯣ ꯁ꯭ꯀꯨꯜ ꯀꯥꯕ ꯐꯥꯏꯅꯥꯟꯁꯤꯌꯦꯜ ꯄ꯭ꯔꯣꯕ꯭ꯂꯦꯝ ꯑꯗꯨꯒꯨꯝꯕ ꯈꯔꯗꯤ ꯂꯩꯔꯦ ꯍꯥꯏꯕꯗꯤ ꯃꯤ ꯌꯥꯝꯕꯅꯤꯅꯀꯣ
ꯇꯒꯦ ꯍꯥꯏ
ꯍꯧꯖꯤꯛꯇꯤ ꯑꯗꯨꯝ ꯃꯁꯥ ꯃꯁꯥꯅꯁꯨ ꯄꯩꯁꯥꯒꯨꯝꯕ ꯑꯗꯨꯝ ꯇꯥꯟꯕ ꯍꯧꯔꯕꯅꯤꯅ ꯑꯗꯨꯝ ꯑꯗꯨꯝ ꯌꯥꯔꯦ
ꯁꯥꯟꯅꯛꯀꯅꯤ ꯇꯥꯗꯦꯀꯣ ꯑꯥ ꯑꯗꯣ ꯅꯣꯏ ꯑꯗꯨ ꯑꯣꯏꯔꯗꯤ ꯅꯨ ꯈꯣꯏꯁꯨꯖꯕꯤ ꯑ ꯑꯄꯥ ꯀꯩꯅꯣ ꯑꯣꯏꯔꯦꯕ
ꯃꯄꯥꯇꯔꯨꯛ
ꯅꯨꯄꯥꯌꯥ ꯅꯨꯄꯤ ꯑꯅꯤ ꯇꯔꯦꯠ ꯅꯤꯄꯥꯜ ꯑꯁ ꯌꯥꯝꯃꯤꯀꯣ
ꯎꯝ ꯌꯥꯝꯝꯕꯅꯤ
ꯌꯥꯝꯝꯃꯦ
ꯍꯣꯏ ꯑꯗꯨ ꯍꯣꯏꯅꯦ ꯅꯪ ꯁ꯭ꯀꯨꯜꯒꯤ ꯀ꯭ꯋꯥꯂꯤꯐꯤꯀꯦꯁꯟ ꯀꯌꯥꯒꯨꯝꯕ ꯇꯧꯔꯦ ꯇꯧꯔꯝꯕ꯭ꯔꯥ
ꯑꯩꯗꯤ ꯀ꯭ꯂꯥꯁ ꯇ꯭ꯋꯦꯜꯐ ꯈꯛꯇ ꯇꯝꯂꯒ ꯑꯩ ꯂꯥꯏꯔꯤꯛ ꯇꯝꯃ ꯇꯜꯂꯒ ꯇꯣꯛꯈ꯭ꯔꯦ
ꯍ ꯍꯣ ꯍꯣꯏꯅꯦ ꯇꯝꯕ ꯇꯜꯂꯗꯤ ꯇꯣꯛꯄꯅ ꯐꯥꯏꯗꯦ ꯑꯩꯁꯨ ꯁꯨ ꯁꯨꯃꯥꯏꯅ ꯇꯧꯔꯝꯗꯤ ꯐꯗꯧꯕꯅꯤ ꯑꯩꯁ ꯑꯗꯨꯁꯨ ꯅꯠꯇꯦ ꯍꯧꯖꯤꯛꯐꯥꯎ ꯊꯕꯛꯁꯨ ꯐꯪꯗꯦ ꯄꯩꯁꯥ ꯃꯥꯡꯁꯦ
ꯑꯩ ꯑꯗꯨꯁꯨꯕꯨꯗꯤ ꯑꯗꯨꯝ ꯊꯕꯛ ꯇꯦꯛ ꯇꯦꯛ ꯇꯦꯛ ꯑꯗꯨꯝ ꯇꯧꯔꯒ ꯑꯩ ꯌꯥꯝ ꯉꯥꯎꯁꯤꯟꯅꯕꯅꯦ
ꯎꯝ ꯉꯥꯎꯁꯤꯟꯅꯕ ꯍꯥꯏꯕꯁꯦ ꯑꯗꯨꯝ ꯎꯝ ꯌꯥꯝꯅ ꯀꯩꯅꯣ ꯂꯩꯕꯅꯤꯗ ꯉꯥꯎꯁꯤꯟꯅ ꯆꯨꯝꯅ ꯉꯥꯎꯁꯤꯟꯅꯕꯗꯨꯗꯤ ꯑꯗꯨꯝ ꯑꯗꯨ ꯐꯥꯕꯅꯤꯗ ꯉꯧꯁꯤ ꯅꯥꯒ
ꯌꯥꯝꯅ ꯀꯩꯅꯣ ꯇꯧꯔꯛꯄ ꯂꯥꯡꯂꯛꯄ ꯃꯤꯅꯦꯕ ꯑꯩꯈꯣꯏ ꯗꯥꯗꯤ ꯀꯩꯅꯣ ꯇꯧꯋꯦ ꯒ꯭ꯌꯥꯟ ꯇꯥꯏ
ꯎꯝ ꯍꯝ ꯑꯗꯨꯗꯨ ꯅꯪꯗꯤ ꯄꯩꯁꯥ ꯌꯥꯝꯅ ꯇꯨꯡꯉꯝꯒꯅꯤꯅ ꯍꯥꯏꯕꯗꯤ ꯁꯦꯚꯤꯡ ꯌꯥꯝ ꯇꯧꯔꯝ
ꯑꯗꯥꯏꯗꯒꯤꯗꯒꯤ ꯎꯝ ꯑꯗꯥꯏꯗꯒꯤꯗꯒꯤ
ꯎꯝ ꯊꯝ ꯊꯕꯛ ꯇꯨꯋꯦꯜꯞ ꯂꯣꯏꯔꯒ ꯊꯕꯛ ꯇꯧꯔ ꯅꯁꯥꯅ ꯑꯗꯨꯝ ꯇꯧꯔ ꯂꯩꯔꯗꯤ ꯅꯆꯤꯟ ꯅꯅꯥꯎꯁꯨ ꯅꯪꯅ ꯌꯦꯡꯕꯤꯗꯦ ꯅꯁꯥꯅ ꯑꯗꯨꯝ ꯇꯧꯔꯦ ꯍꯥꯏ
ꯀꯗꯥꯏꯗꯒꯤ ꯃꯣꯏ ꯑꯩꯉꯣꯟꯗ ꯅꯤꯔꯒ ꯆꯥꯏꯌꯦ
ꯑꯩꯈꯣꯏ ꯗꯥꯡꯉꯣꯟꯗ
ꯑꯥ ꯅꯪ ꯅꯁꯥꯅ ꯇꯥꯟꯕ ꯄꯩꯁꯥꯗꯣ ꯅꯁꯥ ꯀꯩꯅꯣ ꯅꯅꯥꯎꯗꯁꯨ ꯄꯤꯗꯦ
ꯄꯤꯗꯦ ꯃꯣꯏ ꯃꯣꯏ ꯂꯣꯏꯅꯃꯛꯪ ꯃꯁꯥ ꯃꯁꯥꯒꯤ ꯑꯗꯨꯒ ꯑꯩꯅ
ꯎꯝ
ꯃꯣꯏꯉꯣꯟꯗ ꯑꯃꯨꯛꯀ ꯂꯧꯔꯤꯅꯦ. ꯑꯩꯈꯣꯏ ꯏꯅꯥꯎꯅꯨꯄꯤꯅ ꯐꯥꯎꯕ ꯑꯩꯉꯣꯟꯗ ꯉꯥꯡꯕꯗ
ꯎꯝ
ꯑꯩꯈꯣꯏ ꯏꯅꯥꯎ ꯅꯨꯄꯤ ꯆꯍꯤ ꯇ꯭ꯋꯦꯟꯇꯤ ꯁꯚꯦꯟ
ꯎꯝ ꯆꯍꯤ ꯀꯌꯥꯅꯤꯕ ꯅꯅꯧ ꯅꯨꯄꯤꯘꯣ
ꯇ꯭ꯋꯦꯟꯇꯤ ꯁꯚꯦꯟ
ꯑꯣ ꯑꯗꯨꯘꯤ ꯅꯕꯅꯤ ꯌꯥꯝ ꯈꯦꯠꯅꯗꯦ ꯈꯦꯠꯅꯘꯦꯀꯣ
ꯎꯝ ꯎꯝ
ꯎꯝ ꯃꯥꯗꯤ ꯀꯔꯤ ꯍꯣꯠꯅꯔ ꯂꯩꯕ꯭ꯔꯣ ꯍꯧꯖꯤꯛ
ꯃꯥꯗꯣ ꯐꯥꯁꯇ ꯃꯥꯁꯨ ꯎꯝ ꯀꯩꯅꯣ ꯇ ꯑ ꯃꯥꯁꯨ ꯊꯦꯛ ꯇꯦꯛ ꯑꯗꯨꯝ ꯊꯕꯛ ꯀꯩꯅꯣ ꯇꯧꯕꯅꯦ ꯃꯥꯗꯤ ꯒ꯭ꯌꯥꯟ ꯇꯥꯏꯗꯦ
ꯅꯪ ꯀꯃꯥꯏ ꯇꯧꯕ꯭ꯔꯅꯤ ꯅꯪ ꯅꯪ ꯉꯁꯤ ꯉꯁꯤꯕꯗꯣ ꯀꯃꯥꯏꯅ ꯉꯥꯎꯁꯤꯟꯅꯕ꯭ꯔꯥꯅꯦ
ꯃꯁꯤ ꯅ ꯍꯥꯏꯕꯗꯤꯞ ꯑꯦ ꯀꯗꯥꯏꯗꯤ ꯅꯣ ꯑꯗꯨꯗꯤ ꯃꯤ ꯐꯨꯅꯔꯗꯤ ꯑꯩꯗꯤ ꯕꯣꯛꯁꯔ ꯅꯠꯇꯦ ꯑꯩ ꯃꯤ ꯐꯅꯕꯗꯤ ꯍꯩꯇꯦ ꯃꯤꯅ ꯐꯨꯔꯛꯀꯦꯔꯥ ꯍꯥꯏꯅ ꯀꯤꯔꯤꯉꯩꯁꯤꯗ
ꯎꯝ
ꯀꯩꯅꯣ ꯇꯧꯕꯒꯤꯅꯦꯗ ꯄꯩꯁꯥ ꯅꯨꯡ ꯁꯠ
ꯎꯝ
ꯆꯜꯂꯁꯨ ꯆꯥꯕꯗꯣ ꯀꯟꯕꯗ ꯂꯣꯏꯊꯣꯛꯄ
ꯅꯥꯡꯅꯥ ꯇꯥꯜꯂꯛꯄ ꯄꯩꯁꯥꯁꯨ ꯀꯣꯟꯅꯗꯦꯕ ꯅꯁꯥꯒꯤ ꯑꯣꯏꯔꯁꯨ ꯅꯥꯊꯟꯗ ꯑꯣꯏꯔꯁꯨ ꯅꯪꯒꯤ ꯕ꯭ꯔꯗꯔ ꯅꯪꯒꯤ ꯎꯝ ꯕꯕꯥ ꯃꯃꯥꯗ ꯑꯗꯨꯝ ꯑꯃꯨꯛꯀ ꯅꯤꯔꯦꯕ
ꯇꯣꯔꯆꯔ ꯇꯧꯕ
ꯑꯗꯨ ꯍꯧꯖꯤꯛ ꯐꯥꯎ ꯌꯨꯝꯁꯨ ꯄꯥꯟꯊꯣꯛꯇꯦ ꯃꯅꯤꯡ ꯂꯝꯒꯅꯤꯕꯣ ꯃꯃꯥ ꯕꯕꯥꯅꯗꯤ ꯌꯨꯝ ꯄꯥꯜꯂꯣ ꯑꯗꯨꯒꯨꯝꯕꯗꯤ ꯍꯥꯏꯔꯛ
ꯍꯥꯏꯗꯦ
ꯍꯥꯏꯗꯦ ꯍꯣꯏꯅꯦ ꯃꯃꯥ ꯕꯕꯥꯒꯤ ꯅꯨꯡꯁꯤꯕꯅꯤꯅꯀꯣ ꯃꯤꯉꯣꯟꯗ ꯀꯩꯁꯨ ꯄꯤꯅꯤꯡ ꯂꯣꯏ ꯃꯤ ꯃꯤ ꯃꯤꯉꯣꯟꯗ ꯀꯩꯁꯨ ꯂꯩ ꯍꯟ ꯅꯤꯡ ꯂꯣꯏꯕ
ꯎꯝ
ꯎꯝ ꯍꯧꯖꯤꯛ ꯍꯧꯖꯤꯛꯁꯨ ꯑꯗꯨꯝ ꯊꯕꯛ ꯇꯧꯔ ꯂꯩꯕ꯭ꯔꯣ
ꯑꯥ
ꯎꯝ ꯀꯔꯤ ꯊꯕꯛ ꯇꯧꯒꯦ
ꯀꯩ ꯊꯕꯛ ꯇꯧ ꯃꯥꯜꯂꯦ ꯀꯩ ꯊꯕꯛ ꯇꯧꯗꯧ ꯃꯥꯜꯂꯦ
ꯈꯪꯗꯦꯅꯦ ꯑꯗꯨꯗꯤ
ꯅꯪ ꯗꯤ ꯒꯦꯁ ꯇꯧꯕ ꯌꯥꯝ ꯍꯩꯗꯥꯏꯅꯦ
ꯏ ꯈꯣꯏꯗꯤ ꯑꯥ ꯇ꯭ꯨꯋꯦꯜꯐꯀꯨꯝꯕ ꯂꯣꯏꯔꯗꯤ ꯀꯩꯅꯣꯗ ꯄꯥꯔꯂꯔꯒꯨꯝꯕꯗ ꯅꯠꯇ꯭ꯔꯒ ꯑꯥ ꯁꯦꯜꯁ ꯁꯦꯜꯁ ꯀꯨꯝꯕ ꯁꯨꯝꯕ ꯗꯨꯝ ꯇꯧꯅꯥꯏꯗꯅ
ꯎꯝ
ꯁꯦꯜꯁꯀꯨꯝꯕ ꯃꯣꯜꯗꯒꯨꯝꯕ ꯁꯦꯜꯁꯀꯨꯝꯕ ꯇꯧ ꯁꯦꯜꯁ ꯃꯦꯟ
ꯎꯝ ꯎꯝ
ꯑꯗꯨ ꯇꯧꯔꯝꯕ ꯌꯥꯏ
ꯎꯝ
ꯇꯨꯨꯝ꯭ꯔꯥ
ꯆꯨꯝꯃꯦ ꯅꯪ ꯒ꯭ꯁ ꯇꯧꯕ ꯌꯥꯝ ꯍꯩꯌꯦ
ꯎꯝ ꯑꯗꯨꯅꯦꯕ ꯀꯩꯅꯣ ꯏꯝꯐꯥꯜꯗ ꯇꯧꯕ꯭ꯔꯥ
ꯎꯝ
ꯑꯗꯨ ꯅ ꯅꯣꯏ ꯂꯩꯀꯥꯏꯗꯤ
ꯀꯔꯝꯕꯅꯥ
ꯍꯥꯏꯕꯗꯤ ꯌꯥꯔꯦ ꯑꯗꯨꯗꯤ ꯍꯣꯔꯦꯟ ꯐꯣꯟꯅ ꯀꯉꯣꯟꯗ ꯇꯧꯔꯁꯦ ꯌꯥꯝ ꯗꯤꯇꯦꯜ ꯑꯣꯏꯃꯟꯈ꯭ꯔꯦꯕ ꯁꯤꯗ ꯌꯥꯝ ꯗꯤꯇꯦꯜ ꯑꯣꯏꯔꯁꯨ ꯌꯥꯔꯦ ꯍꯥꯏꯕꯅꯦ
ꯑꯥ ꯑꯥ
ꯎꯝ ꯅꯣꯏꯗꯤ ꯆꯥꯛ ꯎꯝ ꯊꯦꯡ ꯊꯦꯡꯅ ꯑꯗꯨꯝ ꯆꯥꯏꯅꯦ
ꯎꯝ ꯊꯦꯡꯅ ꯆꯥꯏꯌꯦ ꯇꯨꯝꯕꯁꯨ ꯊꯦꯡꯅ ꯇꯨꯝꯕ
ꯑꯗꯨꯣ
ꯑꯗ ꯍꯧꯒꯠꯄꯗꯤ ꯑꯗꯨꯝ ꯑꯗꯨꯝ ꯉꯟꯅ ꯍꯧꯒꯠꯄꯅꯦ
ꯎꯝ ꯑꯗꯨ ꯐꯠꯇꯕꯅꯤ ꯑꯁꯦꯡꯕꯗꯤ